ꯑꯣ ꯀꯣꯏꯉꯩ ꯇꯧꯔꯤꯕ
ꯅꯨꯡꯉꯥꯏ ꯅꯨꯡꯉꯥꯏꯔꯤ ꯅꯪ ꯀꯩ ꯆꯥꯛ ꯏꯁꯤꯡ ꯆꯔꯥꯕꯣ ꯑꯌꯨꯛꯀꯤ
ꯆꯥꯔꯦꯗ
ꯀꯔꯤ ꯀꯔꯤ ꯇꯧꯔꯝꯃꯤꯅꯣ
ꯑꯁ ꯇꯨꯝ ꯍꯧꯕꯗꯥ ꯉꯥꯏꯔꯤꯗꯥ ꯀꯔꯥꯏꯗꯩꯩ ꯈꯔ ꯊꯦꯡꯒꯗꯦ ꯉꯥꯔꯥꯡ ꯊꯕꯛ ꯈꯔ ꯆꯤꯟꯕ ꯑꯩ ꯑꯥ ꯄ꯭ꯔꯦꯛꯇꯤꯀꯦꯜ ꯀꯩꯀꯥ ꯈꯔ ꯂꯩꯕ ꯍꯥꯏꯇꯥꯔꯦ ꯈꯔ ꯊꯦꯡꯈ꯭ꯔꯕ
ꯑꯣ
ꯇꯧꯔꯦ ꯊꯦꯡꯒꯔꯦ ꯈꯔ ꯍꯧꯒꯠꯄꯁꯦ
ꯑꯠꯆꯥ ꯑꯠꯆꯥ ꯆꯥ ꯑꯩꯗꯤ ꯕ꯭ꯔꯦꯛꯐꯥꯁꯇꯗꯤ ꯆꯥꯛꯄꯨ ꯆꯥꯔꯕꯅꯦ
ꯏꯍꯦ ꯄꯨꯡ ꯖꯔ ꯖꯔ ꯍꯧꯒꯤ ꯈꯪꯍꯧꯗꯦ ꯇꯨꯃꯣ ꯑꯥ ꯉꯁꯤ ꯌꯥꯔꯦ
ꯂꯣꯏꯗꯣꯔꯤꯕ
ꯃꯅꯤ ꯃꯅꯤ ꯌꯥꯍꯧ ꯊꯦꯡꯃꯟꯒꯔꯦ ꯏꯗ ꯀꯩꯅꯣ ꯀꯩ ꯑꯦ ꯍꯤꯡꯒꯣꯜꯒ ꯆꯠꯇ꯭ꯔꯕꯣ ꯍꯤꯡꯒꯣꯜꯗꯒ ꯁꯨꯝ ꯆꯠꯇ꯭ꯔꯕꯣ ꯍꯥꯏꯗꯤ
ꯍꯤꯡꯉꯣꯟ ꯉꯔꯥꯡ ꯆꯠꯂꯨꯌꯦ ꯉꯥꯡ ꯀꯩꯅꯣ ꯇꯧꯔꯤꯌꯦꯕ ꯀꯔꯤ ꯍꯥꯏꯒꯔꯦ ꯆꯨꯖꯥꯛꯇꯣ ꯊꯥꯕ
ꯑꯣ
ꯑꯗꯨꯗ ꯆꯨꯖꯥꯛꯀꯤ ꯃꯈꯣꯡꯗꯣ ꯆꯨꯨꯔꯥꯛꯁꯤꯗꯤ ꯄꯤꯛꯏꯉꯩ ꯃꯈꯣꯡꯁꯦ ꯈꯔ ꯀꯜꯍꯜꯍꯧꯗ꯭ꯔꯗꯤꯀꯣ ꯃꯣꯏ ꯍꯧꯒꯠꯄ ꯉꯝꯗꯦꯕ ꯑꯗꯨ ꯅ ꯃꯈꯣꯡꯈꯩ ꯗꯨꯃꯥꯏꯟ ꯁꯦꯝꯃꯥꯝꯕꯅꯦ
ꯑꯣ
ꯑꯗꯣ ꯑꯩꯅ ꯀꯩꯅꯣꯝ ꯍꯥꯏꯒꯦ ꯇꯧꯕꯅꯤꯅꯦ ꯀꯔꯤ ꯀꯔꯤ ꯀꯔꯤ ꯀꯥꯎ ꯀꯥꯎꯒꯔꯦ ꯍꯣꯔꯦꯗꯨ ꯁꯨꯝ ꯕꯣ ꯀꯥꯎꯁꯤꯔꯥꯗ ꯑꯩꯅ ꯅꯪꯉꯣꯟꯗ
ꯑꯦ ꯌꯥꯏ ꯀꯩꯅꯣꯕꯨ ꯄꯨꯡ ꯀꯌꯥ ꯀꯥꯎꯁꯦꯍꯥꯏꯅꯣ ꯑꯍꯤꯡ ꯀꯩꯅꯣ ꯀꯩꯅꯣ ꯌꯆꯪꯉꯛꯄꯗ
ꯌꯥꯆꯪꯉꯛꯄꯩ ꯄꯨꯡ ꯃꯔꯤ ꯃꯈꯥꯏ ꯃꯉꯥ ꯁꯥꯏꯃꯨꯛꯇ ꯑꯣꯏꯗꯨꯕ ꯄꯨꯡ ꯑꯅꯤ ꯄꯨꯡ ꯑꯅꯤ ꯕꯨꯛ ꯇꯧ ꯇꯧꯕꯅꯦꯕꯀꯣ
ꯑꯣ
ꯑꯇꯣꯞꯄ ꯑꯇꯣꯞꯄ ꯀꯥꯡꯕꯨ ꯃꯣꯏ ꯑꯇꯣꯞꯄ ꯑꯣꯄꯅꯤꯡ ꯀꯥꯡꯕꯨ ꯄꯨꯔꯅꯤ ꯑꯩꯈꯣꯏ ꯇꯤꯝꯒꯤ ꯑꯩꯈꯣꯏ ꯃꯤ ꯃꯁꯤꯡꯗ ꯑꯩꯅ ꯀꯩꯅꯣ ꯇꯧꯗꯕ ꯈꯔ ꯁꯨꯗꯕꯗꯩ ꯑꯩꯅꯥ ꯑꯦ ꯑꯗꯨꯝ ꯀꯥꯎꯗ ꯀꯨꯏꯔꯝꯃꯅꯤꯗ
ꯎꯝ ꯌꯥꯏ ꯌꯥꯏ ꯌꯥꯏ
ꯅꯪ ꯀꯥꯎꯗ ꯀꯌꯥꯝ ꯀꯨꯏꯔꯒꯦ
ꯑꯁ ꯀꯨꯏꯕꯗꯤ ꯀꯨꯏꯔꯦ ꯊꯥ ꯑꯍꯨꯝ ꯐꯔꯝꯃꯅꯤ ꯀꯩꯅꯣ
ꯑꯣ
ꯈꯔ ꯀ꯭ꯂꯥꯁꯦꯀꯣ ꯈꯤꯇꯪ ꯆꯠꯇꯕ ꯌꯥꯔꯛꯇ꯭ꯔꯕꯀꯣ ꯑꯗꯩ ꯈꯔ ꯃꯣꯏꯅ ꯀꯩꯀꯩ ꯄꯣꯠꯁꯤ ꯈꯔ ꯄꯤꯔꯛꯄ ꯍꯥꯏꯇꯥꯥꯔꯦ ꯑꯦꯁꯥꯏꯟꯃꯦꯟ ꯀꯩꯀꯥ ꯇꯧꯔꯤꯉꯩꯅ ꯎꯝ ꯄꯤꯔꯛꯄ ꯑꯗꯨꯅ
ꯑ ꯑꯣꯏꯔꯦꯗꯣ ꯕꯣꯜꯗ ꯑꯗꯨꯃꯥꯏꯅ ꯀꯥꯎꯖꯩꯗ ꯑꯩꯅ ꯎꯝ
ꯑꯗꯨꯒ ꯀꯩꯀꯩ ꯄꯣꯠ ꯆꯩ ꯆꯥꯅꯕ ꯈꯣꯠꯅꯕꯀꯣ ꯎꯝ
ꯇ ꯌꯥꯏ ꯣꯜ ꯀꯥꯎꯗ꯭ꯔꯤꯉꯩꯗꯣ ꯆꯥ ꯃꯆꯥꯥ ꯑꯃ ꯊꯛꯄ ꯑꯣꯏꯅ ꯀꯩ ꯑ
ꯑꯗꯨ ꯑꯗꯨꯝ ꯕꯣꯟ ꯀꯥꯎꯞꯍꯜꯂꯛꯑꯒ ꯀꯩꯅꯣ ꯌꯦꯟ ꯀꯣꯛ ꯂꯩꯔꯒ ꯀꯣꯛꯊꯣꯡꯉ ꯆꯥꯖꯔꯤ ꯀꯩꯅꯣ
ꯍꯥꯏꯔꯣ ꯆꯥꯊꯔꯛ ꯂꯣꯏ ꯀꯩꯅꯣ
ꯑ ꯑꯗꯨꯅ ꯐꯅꯤꯕꯣ ꯍꯥꯏꯗꯤ ꯆꯥꯗꯕꯁꯨ ꯀꯨꯏꯔꯦꯗꯅ ꯀꯨꯏꯔꯦ ꯎꯅꯗꯕꯁꯨ ꯐꯖꯅ ꯀꯨꯏꯔꯦꯗꯅ
ꯑꯦ ꯌꯦ ꯀꯩꯅꯣꯝꯃ ꯉꯧꯔꯒ ꯐꯖꯅ ꯅꯥꯀꯟꯗꯨꯗꯅ ꯏꯔꯣꯟꯕ ꯑꯃ ꯇꯧꯔꯦꯅ
ꯑ
ꯑꯗꯨꯒ ꯅꯅ ꯂꯥꯟ ꯉꯧꯤꯗꯣ ꯉꯧꯁꯦ
ꯌꯥꯏ ꯌꯥꯏ ꯎꯝ ꯎꯝ ꯑꯗꯨ ꯇꯧꯔꯒ ꯇꯧꯖꯂꯁ ꯇꯧꯂꯁ ꯀ ꯑꯗꯨꯅꯒꯂꯧꯁꯤ ꯀ꯭ꯔꯦꯖꯤꯤꯡꯉꯗ ꯀꯣꯏꯊꯣꯛꯁꯤꯒꯦꯅꯣ ꯏꯃꯅꯕ ꯈꯔ ꯇꯧꯔꯒ ꯑꯗꯨ ꯑꯗꯨꯝ ꯑꯗꯨꯁꯨ ꯑꯗꯨꯝ ꯆꯥꯛ ꯆꯥꯅꯔꯁꯨꯀꯣ
ꯌꯥꯏ ꯆꯥꯛ ꯈꯤꯇꯪ ꯆ ꯆꯥꯟꯅꯔꯗꯧꯅꯤꯒꯦ
ꯍ ꯃꯥꯅꯦ ꯃꯥꯁꯅ ꯑꯗꯨ ꯌꯥꯏꯉꯦꯅ ꯆꯥ ꯌꯥꯔꯤꯉꯩꯗ ꯍ ꯍꯟꯅ ꯋꯥꯀꯥꯟ ꯆꯥ ꯍꯟꯗꯦ ꯑꯗꯨ ꯎꯝ
ꯀꯦ ꯂꯩ ꯀꯥꯏ ꯑꯃꯨꯛ ꯊꯣꯛꯂꯛꯇ꯭ꯔꯦꯗ ꯑꯩꯅ ꯅꯪ ꯑꯗꯨꯗꯤ ꯈꯔ ꯄꯨꯟꯁꯦꯗ ꯌꯨꯝ ꯊꯣꯛꯂꯛꯇꯒ ꯂꯩꯕꯗꯨꯗꯤ ꯅꯨꯡꯉꯥꯏꯇꯦꯅ ꯌꯨꯝꯗ ꯁꯨꯝ ꯂꯩꯟꯕꯗꯨ ꯕꯣꯔꯤꯡ ꯆꯨꯔꯛꯇ꯭ꯔꯣ ꯅꯕ ꯅꯪ ꯍꯣꯏ ꯆꯨꯕꯗꯤ ꯌꯥꯝ ꯀ ꯆ ꯃꯣꯏ ꯒꯦꯝꯅꯨꯡꯝꯁꯨ ꯀꯔꯤ ꯁꯥꯟꯅꯕꯅꯤ ꯅꯪꯅ ꯑꯃꯨꯛ
ꯃꯥꯏ ꯃꯥꯏ ꯇꯥꯔꯦ ꯁꯥ ꯈꯔ ꯁꯔ ꯇꯥꯕꯅꯤ ꯀꯩ ꯎꯄꯥꯏ ꯂꯩ ꯄꯣꯡꯒ ꯆꯨꯔꯗꯤ
ꯀꯩꯅꯣ ꯇꯧꯔꯤꯔꯣ ꯅꯪ ꯒꯦꯝ ꯁꯥꯟꯅꯕꯗꯨꯅ ꯀꯃꯥꯏꯅ ꯇꯧꯔꯤꯅꯣ ꯍꯥꯏꯗꯤ ꯇꯣꯔꯅꯥꯃꯦꯟ ꯑꯣꯏꯅ ꯁꯥꯟꯅꯩꯔꯅꯣ ꯀꯃꯥꯏꯅ ꯇꯧꯔꯤꯅꯣ
ꯀꯃꯤꯅꯣꯗ ꯁꯨꯝ ꯅꯨꯡꯉꯥꯏꯕ ꯁꯥꯟꯅꯕꯅꯤꯗ ꯇꯣꯔꯅꯥꯃꯦꯟꯒꯤ ꯂꯦꯚꯦꯜ ꯇꯣꯔꯅꯥꯃꯦꯟꯒꯤ ꯑꯗꯨꯒꯤ ꯊꯥꯛ ꯌꯧꯅ ꯍꯩꯕ ꯅꯠꯇꯦꯗꯈꯣꯏꯗ
ꯑꯗꯨꯏꯁꯨ ꯀꯩꯅꯣ ꯑꯩꯈꯣꯏ ꯁꯨꯝ ꯌꯨꯝꯒꯤ ꯑꯩꯈꯣꯏ ꯂꯣꯀꯦꯜꯒꯤ ꯑꯗꯨꯝ ꯇꯣꯔꯅꯥꯃꯦꯟ ꯁꯤꯟꯕ ꯑꯃꯨꯛ ꯌꯥꯎꯋꯦꯅ
ꯁ ꯃꯣꯏ ꯁꯤꯟꯕꯗꯤ ꯁꯤꯟꯕꯅꯦ ꯑꯗꯨꯒ ꯍꯥꯏꯗꯤ ꯃꯣꯏ ꯇꯁꯦꯡꯅ ꯍꯩꯕ ꯍꯥꯏꯗꯤ ꯐꯖꯅ ꯇ꯭ꯋꯦꯟꯇꯤ ꯐꯣꯔ ꯑꯋꯥꯔꯁ ꯁꯥꯟꯅꯕꯈꯩ ꯃꯣꯏꯅ ꯍꯩꯌꯦ ꯍꯥꯏꯗꯤ ꯐꯖ ꯍꯩꯔꯒꯀꯣ ꯃ ꯗꯥꯏꯔꯦꯛ ꯑꯗꯨꯒꯤ ꯑꯗꯨꯒꯤ ꯀꯩꯅꯣꯗ ꯑꯣꯟꯁꯤꯜꯂꯒ ꯑꯣꯏꯅ ꯁꯥꯟꯅꯈꯤꯕ ꯋꯥꯅꯦꯕ ꯄꯩꯁꯥ ꯑꯣꯏꯅ ꯇꯥꯍꯈꯤꯕꯣꯅꯦꯕ ꯑꯩꯈꯅ ꯑꯗꯨꯁꯨꯠꯇꯦꯗ ꯑꯩꯈꯣꯏ ꯁꯨꯝ ꯅꯨꯡꯉꯥꯏꯕ ꯉꯥꯏꯥꯛ ꯁꯥꯟꯅꯔꯒ ꯑꯗꯩ ꯁꯨꯝ ꯑꯦꯁꯥꯏꯟꯃꯦꯟ ꯂꯥꯏꯔꯤꯛ ꯇꯧꯔ ꯈꯣꯠꯂꯔꯒ ꯁꯨꯝ ꯂꯥꯏꯐꯁꯦ ꯁꯨꯃꯥꯏꯅ ꯑꯗꯨ ꯇꯧꯕ ꯋꯥꯅꯦꯕꯀꯣ ꯕꯣꯔꯤꯡ ꯁꯨꯝ ꯆꯨꯗꯅꯕꯅꯦꯅꯀꯣ ꯑꯗꯨꯃꯥꯏ ꯇꯧ ꯋꯥꯅꯤꯗ
ꯑꯣ ꯍꯣꯏ ꯑꯗꯨꯅꯦ ꯑꯗꯨꯝ ꯀꯩꯅꯣ ꯇꯧ ꯌꯥꯏ ꯀꯩꯅꯣꯅꯦ ꯑꯩꯁꯨ ꯑꯗꯨꯝ ꯇꯣꯔꯅꯥꯃꯦꯟ ꯑꯩꯈꯣꯏ ꯏꯃꯥꯟꯅꯕ ꯑꯃ ꯂꯩꯔꯝꯃꯦ ꯃꯣꯏꯅ ꯑꯃꯨꯛ ꯄꯞꯖꯤꯕꯨꯗꯤ ꯑꯣꯏꯕꯀꯣ
ꯑꯣ
ꯃꯣꯏꯁꯨ ꯑꯦꯁ ꯆꯨꯝꯁꯦꯃ ꯁꯦꯝꯃꯒꯕ ꯐꯖꯅ ꯁꯥꯟꯅꯔꯝꯕꯅꯤ
ꯎꯝ
ꯃꯣꯏ ꯔꯨꯝ ꯁꯦꯝꯕꯒꯤ ꯑꯩꯈꯣꯏ ꯀꯩꯅꯣ ꯁꯦꯝꯕꯗꯣ ꯄꯣꯁꯇꯔ ꯁꯦꯝꯕꯗꯣ ꯑꯩꯅ ꯀꯛ
ꯑꯣ ꯑꯣ
ꯄꯣꯁꯇꯔ ꯑꯦꯗꯚꯔꯇꯥꯏꯁ ꯇꯧꯕꯒꯤꯀꯣ ꯑꯣ ꯂꯨ ꯀꯩ ꯒꯥꯔꯤ ꯁꯦꯝꯕꯩꯗꯣ ꯑꯩꯅ ꯇꯧꯕꯅꯦꯕ ꯑꯩꯈꯣꯏ ꯃꯥꯥꯟꯅ ꯑꯣꯏꯗꯣ
ꯎꯝ ꯌꯥꯏ ꯌꯥꯏ ꯌꯥꯏ ꯎꯝ
ꯅꯣꯡꯃꯒꯤ ꯃꯣꯏꯅ ꯑꯗꯨꯝ ꯑꯩꯉꯣꯟꯗ ꯍꯥꯏꯕꯗꯤ ꯂꯨꯄꯥ ꯆꯥꯝꯃꯔꯤ ꯀꯌꯥ ꯑꯃ ꯑꯗꯨꯝ ꯄꯤꯕꯀꯣ
ꯑꯥ
ꯍꯥꯏꯗꯤ ꯑꯃꯨꯥꯎ ꯁꯦꯝꯕꯒꯤ ꯅꯣꯡꯃꯒꯤꯕꯨꯗꯤ ꯅꯠꯇ꯭ꯔꯦ ꯑꯃꯨꯛ ꯑꯩꯅ ꯋꯥꯟ ꯇꯥꯏꯝ ꯁꯦꯝꯕꯗ ꯃꯣꯏꯁꯨ ꯍꯥꯏꯗꯤ ꯑꯗꯨ ꯑꯗꯨꯝ ꯍꯧꯖꯤꯛ ꯃꯅꯤꯄꯨꯔꯁꯨ ꯃꯤ ꯃꯌꯥꯝ ꯂꯩꯕꯅꯤꯅ ꯀꯩꯅꯣꯁꯤ ꯂꯥꯛꯑꯦꯕ ꯍꯥꯏꯗꯤ ꯒꯦꯝ ꯁꯥꯟꯅꯕ ꯃꯤꯁꯨ ꯑꯗꯨꯝ ꯂꯥꯛꯑꯦ ꯐꯖꯅ
ꯎꯝ ꯌꯥꯏ ꯌꯥꯏ
ꯑꯗꯨ ꯅꯣꯏ ꯑꯦꯃꯦꯜꯒꯤꯗꯤ ꯀꯃꯥꯏꯅ ꯇꯧꯒꯦ ꯑꯗꯨꯝ ꯃꯤꯒꯦ ꯍꯥꯏꯗꯤ ꯇꯔꯃꯤꯁꯦ ꯑꯗꯨꯝ ꯀꯃꯥꯏꯅ ꯁꯤꯟꯒꯦꯕ ꯁꯤꯟꯕ꯭ꯔꯕ ꯑꯗꯨꯝ ꯐꯖꯅ
ꯑꯩ ꯑꯩꯈꯣꯏ ꯏꯃꯅ ꯑꯣꯏꯀꯣ ꯃꯣꯏ ꯀꯩꯅꯣ ꯆꯠꯄꯅꯦꯕꯀꯣ ꯃꯣꯏ ꯍꯥꯏꯗꯤ ꯃꯣꯏ ꯑꯩꯈꯣꯏ ꯇꯣꯔꯅꯥꯃꯦꯟ ꯁꯤꯟꯕ ꯏꯃꯥꯟꯅꯕꯁꯨ ꯂꯩꯌꯦꯕꯀꯣ ꯃꯣꯏꯁꯨ ꯃꯣꯏꯅ ꯀꯩꯅꯣ ꯁꯤꯜꯂꯒ ꯀꯩꯅꯣ ꯃꯤ ꯍꯧꯔ ꯍꯧꯔ ꯁꯤꯜꯂꯒꯦꯗꯅ ꯑꯗꯣ ꯃꯣꯏꯅ ꯄꯩꯁꯥ ꯍꯥꯏꯗꯤ ꯇꯧꯔꯒꯀꯣ
ꯑ
ꯑꯗꯨꯒ ꯑꯗꯨꯝ ꯁꯥꯟꯅꯕꯅꯦꯕ ꯒꯦꯝꯁꯦ ꯑꯗꯨ ꯁꯨꯝ ꯁꯥꯟꯅꯔꯒ ꯍꯣꯏ ꯃꯣꯏ ꯏꯃꯥꯟ ꯈꯔꯁꯨ ꯍꯥꯏ ꯃꯣꯏ ꯏꯁ꯭ꯇꯦꯠꯇꯒ ꯆꯠꯇꯅꯀꯣ ꯑꯗꯨꯃꯥꯏꯅ ꯃꯣꯏꯗꯤ ꯃꯣꯏ ꯇꯤꯝ ꯇꯧꯔꯒ ꯏꯁꯀ꯭ꯋꯥꯠ ꯇꯧꯔꯒ ꯁꯥꯟꯅꯕ ꯈꯣꯠꯄ ꯇꯧꯕꯅꯦꯕꯀꯣ ꯑꯗꯒꯤ
ꯀ ꯀꯔꯤ ꯀꯔꯤ ꯀꯔꯤ ꯑꯇꯣꯄ ꯑꯇꯣꯞꯄ ꯁꯤꯗ ꯆꯠꯂꯦ ꯑꯗꯨꯗꯤ ꯌꯥꯝ
ꯑꯇꯣꯞꯄ ꯁ꯭ꯇꯦꯠꯇ ꯆꯠꯄꯅꯦ ꯁꯤꯂꯣꯡꯗꯁꯨꯀꯣ ꯑꯃꯨ ꯃꯣꯏꯒꯤ ꯃꯃꯥꯡꯗꯁꯨ ꯇꯧꯕꯗꯣ ꯃꯣꯏꯒꯤ ꯑꯗꯩ ꯃꯕꯤꯗꯗꯅꯀꯣ ꯄꯞꯖꯤꯗꯨꯁꯨ ꯃꯣꯏꯝ ꯇꯧꯕꯅꯦꯕ ꯁꯥꯟꯅꯕ ꯈꯣꯠꯄ ꯎꯝ ꯀꯃꯥꯏꯅ ꯇꯧꯕꯅꯦ ꯍꯥꯏꯇꯥꯔꯦ
ꯏꯟꯗꯤꯌꯥꯒꯤ ꯑꯣꯏꯅꯗꯤ ꯀꯥꯏ ꯀꯥꯏꯗ ꯌꯥꯝ ꯃꯦꯟ ꯑꯣꯏꯅ ꯁꯤꯜꯂꯦ
ꯃꯣꯏ ꯑ ꯏꯟꯗꯤꯌꯥ ꯀꯥꯏ ꯑꯃ ꯁꯦꯝꯅꯦ ꯍꯧꯖꯤꯁꯨ ꯑꯩꯁꯨ ꯐꯖꯅ ꯈꯪꯗꯦꯕꯀꯣ ꯑꯩꯗꯤ ꯑꯗꯨꯝ ꯑꯩꯈꯣꯏ ꯑꯣꯟꯂꯥꯏꯟ ꯑꯣꯏꯅ ꯁꯤꯜꯂꯤꯗ ꯍꯥꯏꯗꯤ ꯃꯄꯨꯗꯨꯅꯅꯦ ꯑꯗꯨꯃꯥꯏꯅ ꯃꯥꯅ ꯁꯤꯜꯂꯒ ꯑꯗꯨꯝ ꯇꯧꯕꯅꯤꯗ ꯎꯝ ꯀꯣꯏ ꯑꯩꯣꯏꯁꯨ ꯄꯨꯖꯔꯛꯎꯔꯦ
ꯀꯌꯥ ꯑꯣꯏꯅꯣ
ꯑꯥ
ꯀꯔꯤ꯫
ꯎꯝ꯫
ꯋꯤ ꯄ꯭ꯔꯥꯏ ꯋꯤꯟꯅꯔ ꯄ꯭ꯔꯥꯏꯖꯁꯤ ꯇꯣꯔꯅꯥꯃꯦꯟꯒꯤ ꯃꯈꯥ ꯄꯣꯜꯂꯤꯗ ꯍꯥꯏꯗꯤ ꯀꯩꯒꯨꯝꯕ꯫ ꯑ꯫ ꯇꯣꯔꯅꯥꯃꯦꯟꯁ ꯈꯔ ꯆꯥꯎ ꯇꯥꯔꯗꯤ ꯍꯥꯏꯗꯤ ꯃꯤ ꯐꯖꯅ ꯌꯥꯝ ꯌꯥꯝꯃꯒ ꯆꯥꯎ ꯇꯥꯔꯗꯤ ꯑꯗꯨꯝꯅ꯫ ꯂꯨꯄꯥ ꯂꯤꯁꯤꯡ ꯀꯨꯟ ꯀꯨꯟꯊ꯭ꯔꯥ ꯅꯤꯐꯨ ꯆꯥꯡꯗꯀꯣ꯫ ꯑꯗꯨꯒ ꯀꯩꯒꯨꯝꯕ ꯇꯣꯔꯅꯥꯃꯦꯟ ꯄꯤꯛ ꯇꯥꯔꯦ ꯑꯗꯨꯝ ꯂꯨꯄꯥ꯫ ꯂꯤꯁꯤꯡ ꯑꯃ ꯑꯅꯤ ꯑꯍꯨꯝꯒꯤ ꯆꯥꯡ ꯀꯣ ꯃꯉꯥꯒꯤ ꯆꯥꯡꯗ ꯑꯗꯨꯃꯥꯏꯅ ꯇꯧꯕꯅꯦ꯫
ꯍꯣꯏ ꯌꯥꯏꯅꯦ ꯑꯗꯨꯗꯤ꯫
ꯍꯣꯏ ꯑꯗꯨꯗꯤ ꯒꯦꯝꯕꯨ ꯍꯣꯏ ꯑꯩꯈꯣꯏꯗꯤ ꯄꯥꯛ ꯌꯥꯎꯗꯦꯕꯀꯣ ꯇꯣꯔꯅꯥꯃꯦꯟ ꯀꯩꯀꯥꯗꯤ ꯁꯨꯝ ꯑꯩꯈꯣꯏ ꯉꯥꯛꯇꯪ ꯁ ꯁꯨꯝ ꯁꯥꯟꯅꯕ ꯋꯥꯅꯦꯕ ꯑꯗꯨꯒꯤ ꯄꯣꯠ ꯌꯥꯎꯕ ꯍꯥꯏꯁꯤꯗꯤ ꯃꯣꯏ ꯃꯥꯅꯤ ꯃꯥꯅꯤ ꯃꯣꯏ ꯏꯁꯇ꯭ꯔꯤꯃꯔꯒꯨꯝꯕ ꯍꯥꯏꯇꯥꯔꯦꯀꯣ
ꯅꯣꯡꯗꯗꯨ ꯌꯥꯝ ꯀꯟꯗꯤꯦ ꯍꯥꯏꯔꯨꯗ꯭ꯔꯕꯅꯤꯅ ꯑꯩꯈꯣꯏꯅ ꯑꯃꯨꯛ ꯕꯣꯔꯡ ꯀꯛ ꯆꯨꯔꯛ ꯀꯥꯟꯁꯤꯗ ꯕꯣꯣꯔ ꯀꯥꯎꯊꯣꯛꯄꯅꯦꯕ
ꯎꯝ ꯣꯡ
ꯅꯪꯁꯨ ꯑꯗꯨꯝ ꯀꯥꯎꯔꯤꯅꯤ ꯕꯣꯜꯗ ꯀꯥꯏ ꯅꯪ ꯈꯔ ꯈꯔ ꯀꯥꯎ ꯌꯥꯕꯅꯤ ꯁꯤꯗꯩꯗꯤ ꯈꯠꯇꯣꯏꯅꯤ ꯁꯤꯗꯩꯗꯤ ꯈꯔ ꯇꯣꯏꯅ ꯀꯥꯎꯁꯦꯕ ꯅꯪꯁꯨ ꯕꯣꯜꯗꯣ
ꯀꯥꯔꯝꯅꯤ ꯀꯩꯅꯣ ꯍꯧꯖꯤꯛꯇꯤ ꯂꯣꯏꯔ ꯀꯅꯣ ꯊꯕꯛ ꯀꯩꯀꯥ ꯇꯧꯒꯗꯧꯕ ꯑꯗꯨ ꯁꯝꯃꯤꯒꯤꯌꯥ ꯂꯣꯏꯔꯕꯣ
ꯑꯩꯈꯣꯏ ꯅꯨꯡꯇꯤ ꯀꯥꯎꯕ ꯅꯠꯇꯦꯕ ꯍꯞꯇꯥ ꯑꯝꯗ ꯑ ꯍꯨꯝꯂꯛꯀꯨꯝꯕ ꯀꯣ꯫
ꯃꯅꯤ ꯃꯅꯤ ꯅꯨꯡꯇꯤꯒꯤꯕꯨꯗꯤ ꯀꯥꯎꯗꯔꯁꯨꯀꯣ ꯫
ꯅꯨꯡꯇꯤ ꯀꯥꯎ ꯇꯞꯀꯤ ꯄꯩꯁꯥꯗꯨꯅ ꯍꯦꯅ꯫
ꯃꯥꯅꯦꯕ ꯑꯦ ꯇꯞꯀꯤ ꯄꯩꯁꯥ ꯃꯣꯏꯗꯤ ꯍꯥꯔꯥꯎ ꯂꯣꯏꯔꯕꯨ ꯀꯥꯏꯗꯩꯩ꯫ ꯆꯂꯥꯏ ꯂꯥꯛꯏꯅ꯫ ꯑꯩꯁꯨ ꯈꯂꯤꯝ ꯈꯔ ꯂꯩꯔꯒ ꯇꯞ ꯑꯣꯏꯅ ꯍꯥꯡꯗꯣꯛꯑꯁꯤꯔꯅ
ꯑꯦ ꯑꯗꯨ ꯑꯗꯨ ꯑꯗꯨ ꯌꯥꯔꯦꯅꯦ ꯂꯝꯐ ꯂꯩꯔꯒꯗꯤꯀꯣ꯫ ꯇꯞ ꯂꯩ ꯑꯗꯨꯝ ꯍꯥꯏꯗꯤ ꯍꯥꯏꯗꯤ ꯇꯞ ꯍꯥꯏꯁꯤ ꯑꯗꯨ ꯅꯨꯡꯇꯤ꯫ ꯃꯤ ꯍꯧꯖꯤꯛꯇꯤ ꯑꯗꯨꯝ ꯒ꯭ꯔꯥꯎꯟꯕꯨꯗꯤ ꯂꯩꯅꯩ ꯍꯥꯏꯔꯒꯁꯨ ꯊꯑꯣꯏꯅ ꯑꯗꯨꯝ ꯇꯞꯇ ꯑꯣꯏꯅ ꯆꯠꯂꯛꯄ꯫ ꯀꯥꯎꯅꯕꯅꯦ ꯈꯤꯇꯪ ꯅꯨꯡꯉꯥꯏꯕꯗꯨ ꯄꯥꯝꯅꯕꯅꯤꯅ꯫
ꯑꯥ ꯑꯗꯩꯩꯗꯤ ꯋꯥꯜ ꯀꯥꯂꯞ ꯁꯥꯟꯅ ꯀꯥꯟꯗ ꯇꯕꯗꯣ ꯂꯥꯎ꯫ ꯑꯃꯨꯛ ꯌꯦꯡꯀꯥꯟꯗ ꯇꯞꯁꯤ ꯀꯃꯥꯏꯅ ꯁꯥꯟꯅꯅꯤꯡꯉꯦ ꯍꯥꯏꯗꯤ ꯂꯩꯔꯤꯕ ꯃꯤ ꯉꯥꯛꯇꯅꯦꯕ꯫ ꯈꯪꯕꯔ ꯑꯗꯨꯅ꯫ ꯃꯣꯏꯁꯦ ꯇꯞꯇꯁꯨ ꯀꯃꯥꯏꯅ ꯀꯥꯎꯕꯗꯨ ꯀꯃꯥꯏꯅ ꯇꯧꯒꯦꯅꯀꯣ ꯎꯝ꯫
ꯄꯨꯡ ꯑꯃꯒꯤ ꯂꯨꯄꯥ ꯂꯤꯁꯤꯡ ꯑꯃꯕꯨ ꯂꯧꯔꯦꯅ ꯈꯜꯂꯣ ꯑꯗꯨꯗꯩꯩꯅ꯫ ꯂꯤꯁꯤꯡ ꯑꯃ ꯆꯥꯝꯃꯕꯨ ꯍꯥꯏꯔꯣꯅꯦ ꯆꯥꯝꯃ ꯆꯅꯤꯕꯨ ꯍꯥꯏꯔꯣ ꯑꯗꯣ ꯑꯗꯨꯝ ꯍꯥꯏꯗꯤ꯫ ꯃꯤ ꯑꯗꯨꯝ ꯇꯤꯟꯝꯗꯨ ꯃꯣꯏ ꯇꯔꯥꯅꯤꯊꯣꯏꯃꯨꯛ ꯂꯥꯛꯑꯒꯗꯤ ꯇꯔꯨꯛ ꯇꯔꯨꯛ ꯈꯥꯏꯗꯣꯛꯑ꯫ ꯁꯅꯔꯁꯨ ꯑꯗꯨꯝ ꯃꯤ ꯇꯔꯥꯅꯤꯊꯣꯏꯃꯨꯛ ꯂꯥꯛꯒꯗꯤ ꯂꯨꯄꯥ ꯆꯥꯝ ꯆꯥꯝꯅ ꯈꯥꯏꯅꯕꯗ ꯑꯗꯨꯝ ꯀꯥꯞꯐꯤ ꯇꯥꯕꯅꯤꯅ ꯑꯦ꯫ ꯂꯨꯄꯥ ꯆꯥꯝꯃ ꯄꯤꯊꯣꯛꯑꯒ ꯕꯣꯜ ꯀꯥꯎꯕꯕꯨ ꯑꯗꯨꯝ ꯍꯥꯏꯗꯤ ꯀꯥꯎꯊꯣꯛꯀꯦ ꯑꯗꯨꯝ ꯈꯟꯕ ꯉꯥꯛꯇꯅꯤ ꯍꯥꯏꯇꯥꯔꯦ꯫
ꯃꯥꯥꯏ ꯃꯥꯥꯏ ꯂꯗꯨꯀꯥꯟꯕ ꯉꯥꯛꯇꯅꯤ꯫
ꯁꯨꯝ ꯄꯥꯔꯛꯑꯒꯗꯤ ꯇꯔꯞꯁꯤ ꯉꯁꯥꯏꯒꯤ ꯑꯦ ꯅꯪ ꯇꯔꯞ ꯑꯃ꯫ ꯍꯣꯏ ꯄꯩꯁꯥ ꯑꯍꯧꯕꯩꯗ ꯈꯤꯇꯪ ꯏꯟꯚꯦꯁ ꯇꯧꯈꯔꯒ ꯑꯩꯅ ꯈꯟꯕꯗ ꯑꯗꯨꯝ ꯍꯥꯏꯗꯤ꯫ ꯆꯍꯤ ꯑꯍꯨꯝꯃꯨꯛꯇꯗꯤ ꯀꯣ꯫
ꯎꯝ꯫
ꯏꯍꯨꯠ ꯏꯍꯨꯠꯇꯤ ꯌꯥꯝꯅ ꯂꯥꯏ ꯍꯟꯖꯤꯟ ꯌꯥꯏꯗ꯫ ꯍꯥꯏꯇꯥꯔꯦ ꯏꯍꯨꯠꯖꯤꯟꯕ ꯄ꯭ꯔꯣꯐꯤꯠꯁꯨ ꯎꯝ ꯍꯟꯖꯤꯜꯂꯛꯀꯅꯦꯕꯥ ꯆꯍꯤ ꯑꯍꯨꯝꯗꯨꯗꯤ ꯀꯨꯏꯃꯜꯂꯦ꯫ ꯄꯨꯡ ꯆꯍꯤ ꯑꯃ ꯑꯅꯤꯗꯐꯥꯎꯗ ꯑꯗꯨꯝ ꯍꯟꯖꯤꯜꯂꯅꯤ ꯑꯩ ꯈꯟꯕꯗ꯫
ꯃꯥꯅꯦ ꯅꯨꯡꯇꯤꯒꯤ ꯂꯣꯏꯅ ꯑꯗꯨꯝ ꯍꯥꯏꯗꯤ ꯇꯞꯕꯁꯤ ꯂꯣꯏꯅ ꯁꯥꯟꯅꯕꯅꯤꯅꯀꯣ ꯃꯣꯏ ꯇꯣꯔꯅꯥꯃꯦꯟꯁꯤꯡ ꯈꯔ ꯍꯥꯏꯗꯤ ꯃꯣꯏꯅ꯫
ꯒꯤ ꯃꯦꯠꯁ ꯀꯩꯅꯣꯕꯨ ꯄꯥꯔꯣ ꯃꯉꯥꯕꯨ ꯄꯥꯔꯣ ꯅꯠꯇ꯭ꯔꯥ꯫ ꯅꯣꯡꯃꯗ ꯃꯤ ꯃꯉꯥ ꯃꯠ ꯃꯉꯥ ꯃꯉꯥꯕꯨ ꯑꯗꯨꯝ ꯂꯥꯛꯑꯦ ꯍꯥꯏꯅ ꯈꯜꯂꯣ ꯂꯤꯁꯤꯡ ꯑꯃ ꯂꯤꯁꯤꯡ ꯑꯃꯒ ꯆꯅꯤꯃꯨꯛꯇ ꯂꯥꯛꯀꯥꯟꯗꯗꯤ ꯀꯩꯅꯣ ꯇꯥꯔꯝꯕꯅꯤ ꯑꯗꯨꯝ ꯏꯟꯊꯝꯗ ꯄꯨꯡ ꯇꯔꯨꯛ ꯇꯔꯨꯛ ꯊꯥꯒꯦꯀꯣ
ꯌꯥꯏ ꯊꯥ ꯍꯥꯏꯗꯤ ꯅꯣꯡꯃꯗ ꯑꯗꯨꯝ ꯂꯨꯄꯥ ꯂꯤꯁꯤꯡ ꯅꯣꯡꯃꯒꯤ ꯂꯨꯄꯥ ꯂꯤꯁꯤꯡ ꯇꯔꯨꯛ ꯇꯥꯥꯟꯕ ꯍꯥꯏꯁꯦ ꯑꯗꯨ ꯊꯥꯗꯗꯤ ꯌꯥ ꯀꯩꯅꯣ ꯌꯧꯒꯅꯤ ꯂꯥꯛꯄ ꯌꯧꯔꯨꯕ ꯌꯥ ꯈꯪꯉꯗꯤ ꯌꯧꯗꯦ ꯌꯔꯝꯅꯤꯅ ꯑꯩ ꯌꯧꯔꯝꯅꯤ
ꯀꯨꯟꯊ꯭ꯔꯥ ꯇꯔꯨꯛ ꯁꯨꯕ ꯍꯣꯏ ꯑꯗꯨꯝ ꯂꯤꯁꯤꯡ ꯀꯩꯅꯣꯃꯨꯛꯀꯤ ꯆꯥꯡ ꯂꯥꯛ ꯍꯣꯏ ꯑꯗꯨꯅꯤ ꯂꯥꯛꯑꯁꯤ ꯐꯔꯌꯥꯝ ꯌꯥꯝ ꯏꯂꯅꯦꯕ ꯏꯅꯦꯕ ꯑꯗꯨꯅ ꯑꯗꯨꯝ ꯊꯛ ꯆꯍꯤ ꯑꯅꯤꯗꯗꯤ ꯌꯥꯝ ꯂꯥꯏꯅ ꯄꯨꯒꯠꯂꯛꯀꯅꯦꯕ꯫
ꯃꯥꯅꯦ ꯃꯥꯅꯦ ꯑꯩ ꯍꯧꯖꯤꯛꯇꯤ ꯇꯞꯁꯨ ꯀꯩ ꯀꯥ ꯄꯥꯛ ꯍꯪꯅꯗꯕꯅꯦꯕ ꯃꯣꯏ ꯇꯞꯁꯨ ꯀꯩ꯫ ꯇꯞꯕꯁꯤ ꯍꯥꯡꯕꯁꯤꯕꯁꯤ ꯈꯔꯗꯤ ꯄꯩꯁꯥ ꯆꯪꯕꯅꯦꯕꯀꯣ꯫
ꯆꯪꯕꯅꯤ ꯆꯪꯕ ꯑ ꯅꯠꯇꯦ ꯏꯗꯥꯎꯅ ꯍꯥꯏꯗꯤ ꯉꯁꯥꯏꯒꯤ꯫ ꯅꯪꯅ ꯇꯧꯕ ꯃꯇꯝꯗꯨꯗ ꯃꯊꯟꯗꯅ ꯇꯧꯗ꯭ꯔꯒꯁꯨ ꯅꯠꯇ꯭ꯔꯥ꯫ ꯑꯩꯈꯣꯏ ꯑꯅꯤ ꯑꯍꯨꯝ ꯑꯃ ꯄꯨꯟꯁꯤꯜꯂꯒ ꯄꯨꯟꯅꯧ ꯇꯧꯃꯤꯟ ꯇꯧꯕ ꯌꯥꯏ ꯍꯥꯏꯕ ꯀꯩꯅꯣ꯫ ꯇꯧꯔꯒꯗꯤ ꯍꯣꯏ ꯑꯗꯨꯒ ꯑꯗꯨꯃꯥꯏꯅ ꯇꯧꯔꯒ꯫ ꯄꯩꯁꯥꯗꯣ ꯈꯔ ꯈꯔ ꯑꯍꯧꯕꯩꯗ ꯅꯠꯇ꯭ꯔꯒ ꯏꯟꯚꯦꯁ ꯈꯔ ꯇꯧꯅꯔꯒ꯫ ꯌꯥꯄꯣꯠꯅꯦ ꯍꯌꯦꯡ ꯆꯍꯤ꯫ ꯑꯗꯨꯗꯤ ꯑꯍꯨꯝꯃꯨꯛ ꯂꯩꯔꯒ ꯇꯧꯋꯦ ꯌꯥꯏ ꯑꯗꯨꯏ ꯄꯣꯠꯇꯨ ꯀꯣ꯫
ꯌꯥꯏ ꯌꯥꯏ ꯑꯗꯨ ꯇꯧꯔꯒ ꯑꯗꯨꯃꯥꯏꯅ ꯇꯧꯒꯤ ꯌꯥꯏ꯫
ꯇꯧꯔꯒ ꯄꯩꯁꯥ ꯄꯩꯁꯥ ꯂꯥꯛꯄ ꯌꯥꯕ ꯄꯣꯠꯅꯦ ꯍꯥꯏ
ꯍꯣꯏ ꯃꯥꯅꯦ ꯄꯩꯁꯥꯥꯁꯦ ꯈꯔ ꯍꯥꯏꯗꯤ ꯇꯥꯡꯕꯨ ꯇꯥꯡꯒꯦ ꯍꯥꯏꯇꯥꯔꯦ ꯇꯟꯗ ꯇꯥꯔꯦꯅ ꯈꯔ ꯆꯠꯁꯨ ꯆꯠꯆꯥꯔꯥ ꯃꯥꯜꯂꯦ
ꯑꯗꯨꯒꯤ ꯃꯊꯛꯇꯥ ꯉꯁꯥꯏꯒꯤ ꯑꯃ ꯂꯩꯔꯃꯤꯅ ꯑꯦꯀꯥꯗꯃꯤ ꯑꯃ ꯑꯣꯟꯊꯣꯛꯑꯒꯥ ꯅꯠꯇ꯭ꯔꯥ
ꯃꯥꯅꯦ ꯃꯥꯅꯦ
ꯕꯣꯜ ꯀꯛ ꯁꯥꯟꯅꯔꯨꯕ ꯀꯥꯡꯕꯨ ꯐꯤꯖꯤꯀꯦꯜ ꯂꯧꯔꯛꯄꯥ ꯀꯥꯡꯕꯨ ꯕꯣꯜ ꯈꯔ ꯈꯔꯁꯥꯟꯅꯕ ꯀꯥꯡꯕꯨꯁꯨ ꯀꯧꯔꯒꯥ ꯃꯣꯏꯅ ꯑꯗꯨꯝ
ꯑꯣꯏꯅꯖꯨ
ꯕꯣꯜ ꯑꯉꯥꯡ ꯑꯉꯥꯡꯈꯩ ꯕꯣꯜ ꯇꯥꯛꯍꯜꯂꯒꯥ ꯐꯥꯎꯟꯗꯦꯁꯟꯁꯤ ꯈꯔꯥꯒꯥ ꯁꯦꯝꯍꯜꯂꯒꯥ ꯑꯗꯨꯏꯁꯨ ꯑꯗꯨꯗꯣ ꯑꯗꯨꯃꯥꯏꯅ ꯑꯉꯥꯡꯈꯩꯁꯨ ꯑꯗꯨꯝ ꯈꯔ ꯁꯦꯝꯕꯤꯕ ꯌꯥꯗ꯭ꯔꯣ ꯑꯗꯩ ꯑꯉꯥꯡꯈꯣꯏ ꯈꯔ ꯍꯥꯏꯔꯛꯄꯗꯒꯤꯗꯤ ꯑꯗꯨꯝ ꯇꯣꯔꯅꯥꯃꯦꯟ ꯀꯥꯒ ꯀꯥꯒ ꯀꯥꯎꯍꯟꯕ ꯃꯆꯥ ꯃꯆꯥ ꯂꯣꯀꯦꯜꯒꯤꯀꯣ ꯑꯗꯨꯗꯥꯒꯤ ꯑꯗꯨꯝ ꯃꯤꯅ ꯑꯗꯨꯝ ꯍꯌꯦꯡ ꯇ꯭ꯔꯥꯏꯌꯦꯜ ꯀꯩꯀꯩ ꯑꯇꯣꯞꯄ ꯄꯥ ꯍꯥꯏꯗꯤ ꯀ꯭ꯂꯀꯤ ꯀ꯭ꯂꯕꯀꯤ ꯑꯩꯈꯣꯏ ꯏꯟꯗꯤꯌꯥꯒꯤ ꯑꯇꯣꯞꯄ ꯀ꯭ꯂꯕꯀꯤ ꯈꯔ ꯂꯥꯛꯀꯥꯟꯗꯥ ꯑꯗꯨꯝ ꯃꯣꯏ ꯐꯕ ꯌꯥꯎꯕꯗꯥ ꯑꯗꯨꯝ
ꯌꯥꯏꯌꯦ ꯃꯤ ꯕꯣꯟ ꯃꯥꯅꯦ ꯃꯥꯅꯦ ꯕꯣꯟ ꯃꯥꯅꯦ ꯕꯣꯟ ꯀꯥꯏ ꯁꯥꯟꯅꯕꯗꯨꯅ ꯃꯈꯣꯡ ꯃꯔꯤ ꯂꯤꯡꯂꯕ ꯉꯥꯛꯇꯅꯤꯗꯥ ꯑꯗꯨ ꯃꯣꯏꯒꯨꯝꯕꯖꯨꯀꯣ ꯁꯤꯒꯨꯝꯕꯕꯁꯤꯖꯨ ꯈꯔ ꯃꯥꯅꯤ
ꯃꯥꯅꯦ ꯃꯥꯅꯦ ꯑꯗꯨꯒꯨꯝꯕ ꯈꯔ ꯄꯨꯊꯣꯛꯑꯗꯤ ꯑꯗꯨꯝ ꯃꯣꯏꯖꯦ ꯍꯌꯦꯡꯋꯥꯏ ꯈꯔ ꯁꯥꯟꯅ ꯍꯩꯔꯀꯥꯟꯗꯥ ꯑꯗꯨꯝ ꯃꯣꯏ ꯁ ꯏꯁꯇꯦꯠ ꯂꯦꯕꯦꯜ ꯑꯃ ꯑꯣꯏꯒꯦꯔꯥ ꯑꯃ ꯑꯣꯏꯒꯦꯔꯥ ꯑꯗꯨꯝ ꯁꯥꯅ ꯉꯝꯒꯤꯅꯦꯕꯀꯣ ꯑꯗꯨꯅ
ꯍꯥꯏꯗꯤ ꯑꯗꯨ ꯀꯩꯅꯣꯗꯪ ꯑꯗꯨꯃꯥꯏꯅ ꯑꯇꯣꯞꯄ ꯀꯟꯇ꯭ꯔꯤꯒꯤ ꯑꯦ ꯑꯇꯣꯞꯄ ꯀꯟꯇ꯭ꯔꯤꯁꯨ ꯑꯩꯈꯣꯏ ꯑꯩꯈꯣꯏ ꯑꯇꯣꯞꯄ ꯏꯁꯇꯦꯠꯀꯤ ꯏꯟꯗꯤꯌꯥꯒꯤ ꯑꯇꯣꯞꯄ ꯏꯁꯇꯦꯠꯀꯤ ꯑꯗꯨꯝ ꯂꯥꯛ ꯃꯇꯝꯗꯥ ꯃꯣꯏꯅ ꯔꯤꯀ꯭ꯋꯏꯠꯁꯦ ꯇꯧꯒꯤꯕꯗꯥ ꯑꯉꯥꯡꯈꯩꯗꯨ ꯑꯗꯨꯝ ꯃꯣꯏ ꯀꯦꯔꯤꯌꯔ ꯑꯃꯗꯤ ꯁꯦꯇꯜ ꯇꯧꯅꯦꯕ
ꯃꯥꯅꯦ ꯃꯥꯅꯦ ꯑꯗꯨꯃꯥꯏ ꯇꯧꯔꯗꯤ ꯁꯣꯏꯗꯥꯅ ꯇꯧꯔꯥꯗꯧꯅꯤ ꯃꯥꯅꯦ ꯃꯥꯅꯦ
ꯑꯗꯨꯅ ꯏꯌꯥꯝ ꯊꯤꯅ ꯌꯥꯕ ꯄꯣꯠꯅꯤ ꯁꯤ ꯄꯣꯠꯁꯦ ꯑꯩꯅ ꯈꯟꯕꯗꯥ ꯌꯥꯏ ꯌꯥꯏ ꯁꯤ ꯇꯧꯁꯤ ꯇꯧꯁꯤ
ꯇꯧꯁꯤ ꯇꯧꯁꯤ ꯃꯥꯅꯤ ꯃꯥꯅꯤ ꯁꯨꯃꯥꯏꯅ ꯇꯧꯔꯒꯥ
ꯆꯍꯤ ꯑꯅꯤꯒꯤ ꯃꯇꯨꯡ ꯏꯁꯤꯟꯅ ꯀꯣꯟꯅ ꯂꯥꯛꯑꯗꯧꯕꯅꯦ ꯑꯗꯨ ꯉꯁꯤꯒꯤ ꯑꯣꯏꯅꯗꯤ ꯑꯈꯣꯏꯁꯦ ꯕꯣꯜꯁꯤ ꯀꯥꯎꯔꯨꯔꯁꯤ ꯅꯠꯇ꯭ꯔꯥ
ꯀꯥꯎꯔ ꯀꯣꯎꯔꯗꯧꯅꯦ ꯍꯥꯏꯐꯦꯠ ꯌꯦꯡ ꯇꯥꯕꯅꯦ ꯈꯣꯡ ꯀꯩ ꯀꯔꯤ ꯀꯌꯥꯝ ꯂꯤꯡꯉꯤꯕꯅꯣꯅ
ꯍꯌꯦꯡ ꯇ ꯅꯪ ꯁꯥꯟꯅꯝ ꯉꯁꯥꯏ ꯀꯩꯅꯣꯗꯣ ꯑꯣꯄꯣꯅꯦꯟꯗꯣ ꯑꯉꯥꯡꯈꯩ ꯂꯥꯛꯇꯧꯔꯤꯕꯗꯣ ꯈꯔ ꯑꯗꯨꯝ ꯃꯣꯏꯗꯤ ꯑꯩꯈꯣꯏ ꯆꯍꯤꯗꯣ ꯅꯧꯔꯤꯃꯤꯅꯀꯣ ꯉꯥꯛꯇꯅꯤꯀꯣ ꯑꯥꯏ ꯂꯣꯏ ꯁꯣꯛꯇꯅꯕ ꯁꯥꯟꯅꯔ ꯂꯣꯏꯔꯦ